ꯇꯕ꯭ꯔ ꯀꯟꯇꯤꯅ꯭ꯌꯨ ꯀꯟꯇꯤꯅ꯭ꯌꯨ ꯀꯔꯤ
ꯋꯥꯔꯤꯅꯣ ꯅꯨꯡꯉꯥꯏꯃꯟꯕꯒꯤ ꯈꯪꯍꯧꯗ꯭ꯔꯦ ꯐꯔꯦ ꯅꯨꯡꯉꯥꯏꯃꯟꯕꯒꯤ ꯀꯩꯍꯧꯗ꯭ꯔꯦꯕ ꯉꯟꯇꯥ ꯁꯥ ꯀꯩꯅꯣ ꯇꯧꯗ꯭ꯔꯗꯤꯀꯣ ꯍꯣꯔꯦꯟꯗꯣ ꯑꯩꯈꯣꯏ ꯌꯨꯝꯒꯤ ꯃꯤ ꯂꯥꯡꯉꯦ ꯃꯗꯤꯕꯤꯩꯀꯣ
ꯎꯝ ꯅꯣꯏ ꯅꯣꯡ ꯆꯨꯕ꯭ꯔꯣ ꯍꯥ ꯅꯣꯡ ꯆꯨꯕ꯭ꯔꯣ
ꯑꯣ ꯉꯆ ꯅ ꯊꯤꯟꯟꯗꯣ ꯇꯨꯋꯦ
ꯍꯍꯦ
ꯁꯤ ꯅꯨꯡꯁꯤ ꯅꯣꯡ ꯆꯨꯑꯦ ꯅꯣꯡꯁꯦ ꯈꯔ ꯌꯥꯝꯗꯤ ꯇꯨꯗꯤ ꯇꯨꯋꯦ ꯑꯗꯨꯕꯣ ꯑꯩꯈꯣꯏ ꯂꯧꯗ ꯂꯩꯕꯅꯤꯅ ꯒ꯭ꯌꯥꯟ ꯃꯦꯟ ꯇꯥꯗ꯭ꯔꯦ ꯑꯗꯨꯝ
ꯑꯣ ꯑꯣ ꯀꯗꯥꯏ ꯂꯧꯅ ꯇꯧꯕ꯭ꯔꯣ ꯑ
ꯑꯣ ꯃꯤ ꯦꯂ ꯍꯧꯗ ꯄꯊꯤ
ꯑꯩꯣꯏ ꯆ ꯆꯨꯗꯅ ꯈꯪꯗꯦ ꯑꯩꯈꯣꯏꯒꯤꯗꯤ ꯌꯦ ꯇꯗꯦ ꯃꯆꯦꯠ ꯑꯃꯨꯛ ꯁꯨꯕꯒꯨꯝ ꯇꯧꯋꯦ ꯑꯃꯨꯛꯀꯁꯨ ꯁꯨꯗꯕꯒꯨꯝꯁꯨ ꯇꯧꯋꯦ
ꯎꯝ ꯐꯔ ꯁꯔꯦꯡ
ꯑ ꯏꯅꯥꯎꯅꯨꯄꯤ ꯑꯃꯗꯣ ꯁꯤꯗ ꯉꯁꯥꯏ ꯅꯣꯡ ꯈꯔ ꯆꯨꯕ ꯑꯗ ꯏꯁꯤꯡ ꯈꯔ ꯆꯣꯠꯄ ꯑꯗꯨꯒꯤ ꯑꯗꯨꯗ ꯆꯨꯒꯦ ꯇꯧꯕ ꯏꯕꯥꯅꯤꯁꯦ ꯌꯥꯝ ꯂꯥꯏꯔꯔꯦ
ꯑꯣꯣꯏ ꯌꯥꯝ ꯂꯥꯏꯔꯔꯕ꯭ꯔꯣ ꯄꯥꯈꯪ ꯄꯥꯈꯪ ꯇꯣꯂꯣꯞ ꯆꯥꯕ ꯊꯤꯌꯨꯍꯦ
ꯁꯤꯕꯅꯦꯕꯣ ꯑꯩꯅꯗꯤ ꯒꯥꯔꯤ ꯇꯝꯃ ꯑꯣꯏꯔꯁꯨ ꯊꯧꯔꯁꯨ ꯇꯣꯂꯣꯞ ꯆꯥꯗ꯭ꯔꯁꯨ ꯍꯥ ꯒꯥꯔꯤꯗꯪ ꯍꯒꯠ ꯑꯗ ꯁꯤꯟꯕꯤꯅꯉꯥꯏꯒꯤ ꯃꯤ ꯊꯤꯕꯁꯦ ꯐꯪꯗꯦ ꯑꯗꯨ ꯑꯩꯈꯣꯏꯒꯤ ꯂꯩꯁꯥꯕꯤ ꯐꯨꯔꯛ ꯃꯧ ꯐꯨꯔꯛ ꯇꯨꯗꯤ ꯄꯪ ꯐꯪꯗ ꯐꯪꯉꯦ ꯀꯃꯥꯏꯅ ꯇꯧꯕꯅꯣ ꯈꯪꯗꯦ ꯃꯊꯥ ꯁꯥꯏ ꯊꯤꯟꯖꯤꯟ ꯊꯤꯜꯂꯛꯇꯦ ꯑꯗꯨꯏꯁꯨ ꯋꯥꯔꯤꯗꯣ ꯑꯗꯨꯝ ꯀꯗ ꯐꯪꯈꯣꯏꯅ ꯁꯨ ꯐꯜ ꯐꯜꯗ ꯀꯃꯥꯏꯅ ꯇꯧꯕ꯭ꯔꯥ ꯈꯪꯗꯦ
ꯑꯗꯨꯒꯣꯏꯁꯦ ꯃꯣꯏ ꯃꯃꯥ ꯃꯄꯥꯈꯅ ꯈꯔ ꯁꯪꯒꯟ ꯇꯧꯕ ꯃꯥꯜꯂꯦꯗ
ꯑꯁ ꯇꯧꯋꯦ ꯇꯧꯋꯦ ꯃꯣꯏꯒꯤ ꯃꯩ ꯃꯥꯒꯤ ꯍꯣꯏ ꯃꯥꯒꯤ ꯅꯨꯄꯥꯅꯁꯨ ꯍꯥꯏꯔꯁꯨ ꯁꯨ ꯅꯪꯅ ꯀꯩꯅꯣ ꯇꯧꯕ ꯕꯨꯒꯨꯝꯕ ꯑꯗꯨꯝ ꯌꯥꯝꯅ ꯍꯩꯊꯤꯕꯒꯨꯝꯕꯗꯣ ꯇꯧꯕꯤꯕ ꯃꯥꯜꯂꯦꯕ ꯑꯆꯥ ꯑ
ꯑꯁ ꯑꯗꯨꯑꯣꯏꯗꯤ ꯀꯃꯥꯏꯅ ꯌꯨꯝ ꯄꯥꯟꯒꯦꯔ ꯃꯥꯁꯦ
ꯑꯗꯨ ꯈꯪꯗꯦ ꯉꯁꯤꯅ ꯀꯔꯤ ꯐꯤꯕꯝꯗ ꯍꯜꯂꯛꯀꯦꯔꯥ
ꯔꯪ ꯔꯪ ꯔꯪ ꯉꯔꯥꯡꯒ ꯅꯍꯥꯟꯗ ꯀꯛꯈꯠꯅꯔꯝꯕꯅꯤ
ꯅꯍꯥꯟ ꯈꯠꯅꯩ ꯉꯔꯥꯡꯁꯨ ꯅꯨꯃꯤꯗꯥꯡꯗ ꯑꯃꯨꯔꯛ ꯍꯥꯏꯐꯦꯠ ꯃꯤꯅꯤꯠ ꯑꯃꯒꯨꯝꯕꯗꯤ ꯈꯟꯅꯅꯩ
ꯎꯝ ꯑꯩꯈꯣꯏ ꯐꯣꯟ ꯉꯥꯡꯅꯈ꯭ꯔꯕ
ꯎꯝ ꯎꯝ ꯑꯣꯗ ꯃ ꯃꯇꯨꯡꯗꯅꯤꯗ ꯅꯨꯃꯤꯗꯥꯡ ꯣꯡꯌꯥꯏꯋꯥꯏꯗ ꯄꯨꯡ ꯇꯔꯥꯃꯥꯊꯣꯏ ꯇꯔꯥꯒꯨꯝꯕꯗꯣ
ꯎꯝ ꯃꯥ ꯐꯣꯟꯒꯨꯝꯕ ꯇꯧꯔꯝꯒꯅꯤ ꯑꯗꯨꯒꯤ ꯑꯣꯏꯔꯝꯃꯅꯤ
ꯀꯩꯒꯤ ꯈ
ꯑꯗꯨꯅꯦ ꯅ ꯅꯥꯟ ꯐꯣꯟ ꯑꯃꯁꯨ ꯆꯤꯟꯅꯁꯨ ꯐꯣꯟ ꯑꯃ ꯄꯤꯕꯅꯦꯕ
ꯎꯝ ꯑꯃ ꯂꯩꯕ ꯃꯥꯜꯂꯦ ꯑꯗꯨꯁꯨ ꯈꯪꯗꯦ ꯁꯦꯀꯦꯟ ꯍꯦꯟ ꯃꯥꯜꯂꯦ ꯃꯥꯅ ꯂꯧꯕꯁꯦ
ꯎꯝ ꯑꯗꯨꯅꯦ ꯁꯤꯗ ꯃꯣꯏ ꯃꯃꯥ ꯃꯄꯥꯅꯗꯤ ꯃꯣꯏꯒꯤ ꯂꯟꯗꯣꯟ ꯀꯔꯤ ꯀꯔꯥ ꯁꯤꯡꯅꯉꯥꯏꯅꯤ ꯄꯩꯁꯥ ꯊꯥ ꯄꯩꯁꯥ ꯇꯥꯟꯍꯟꯕ ꯆꯠꯇꯄꯅꯦꯕ
ꯎ ꯑꯗꯨꯅꯦ ꯑꯗꯨꯒ ꯌꯦꯡꯉꯣ ꯁꯦꯔꯥꯟ ꯇꯨꯔꯥꯟꯅꯦ ꯃꯥꯅ ꯇꯧꯔꯛꯏꯁꯦ
ꯍꯌꯦꯡ ꯀꯣꯟꯅ ꯅꯤꯡꯉꯝꯃꯣꯏ ꯃꯥ ꯍꯧꯖꯤꯛꯇꯤꯅꯤ ꯈꯪꯉꯣꯏ ꯆꯍꯤ ꯐꯤꯐꯇꯤ ꯃꯇꯨꯡꯗ ꯃꯥ ꯅꯤꯡꯉꯝꯃꯣꯏꯌꯦ ꯐꯤꯐꯇꯤ ꯐꯤꯐꯇꯤ ꯃꯃꯥꯡ ꯎꯝ ꯐꯤꯐꯇꯤ ꯃꯃꯥꯡꯗꯤ ꯄꯥꯛ ꯊꯧꯁꯥꯔꯣꯏꯕ ꯟ ꯇꯥꯕꯈ꯭ꯔ ꯊꯤꯒꯅꯦꯕ
ꯎꯝ
ꯇꯥꯕ ꯊꯤꯔꯅꯤ ꯍꯌꯦ ꯌꯦꯡꯉꯣ ꯃꯆꯥ ꯑꯃꯁꯨ ꯄꯥꯈꯪ ꯐꯥꯔꯁꯨ ꯍꯌꯦꯡ ꯐꯤꯐꯇꯤ ꯃꯇꯨꯡꯗꯅꯤ ꯃꯥꯛ ꯑꯗꯨ ꯈ ꯈꯪꯈ꯭ꯔꯅꯤ
ꯑꯗꯨꯅꯦ ꯑꯗꯨ ꯌꯦꯡꯉꯣꯅꯦ ꯃꯆꯥꯁꯤꯡꯗꯣ ꯂꯩꯕꯅꯦ ꯃꯆꯥꯁꯤꯡꯅ ꯍꯣꯟꯅ ꯍꯥꯏꯔꯛꯄꯗ ꯑꯁ ꯅꯪꯗꯤ ꯑꯩꯈꯣꯏꯕꯨ ꯅꯨꯡꯁꯤꯗꯕꯒꯤ ꯆꯠꯄ ꯅꯠꯇ꯭ꯔꯣ ꯍꯥꯏꯕꯀꯥꯟꯗ ꯃꯥ ꯀꯔꯤ ꯈꯨꯝꯒꯦꯔꯕ ꯑꯗꯨ ꯐꯥꯎꯕꯁꯨ ꯍꯥꯏꯔꯕꯅꯦ ꯑꯩꯈꯣꯏꯅ ꯃꯥꯗꯤ ꯀꯔꯤꯁꯨ ꯊꯧꯁꯥꯗꯦ ꯀꯔꯤꯁꯨ ꯀꯤꯗꯦ
ꯎꯝ
ꯃꯥꯅꯣ ꯑꯣꯏꯅ ꯏꯁꯇꯦꯇꯁꯇ ꯅꯩꯅꯔ ꯂꯩꯔꯦ
ꯍꯥꯎꯗ ꯗꯧ꯭ꯔꯦ ꯑꯁꯨ ꯍꯧꯖꯤꯛ ꯀꯔꯨꯦꯕ
ꯎꯝ ꯁꯤꯗ ꯏꯁꯁ ꯑ ꯇꯥꯕꯤ ꯃꯋꯥꯅ ꯐꯨꯕ ꯂꯣꯏꯔꯒ ꯏꯁꯇꯦꯇꯁ ꯑꯁ ꯑꯥꯗ ꯀ ꯀꯥꯏꯅ ꯥꯏ ꯀꯔꯤꯨ ꯔꯤꯄ꯭ꯂꯦꯁ ꯃꯤ ꯃꯤ ꯀꯨꯋꯟ ꯀꯔꯤ ꯇ ꯂꯩꯒ ꯃꯥꯗꯤ ꯀꯃꯥꯏꯅꯔ ꯈꯪꯗꯦ ꯎꯝ ꯑꯗꯨꯣ ꯐꯨꯕꯗꯣ ꯑꯣꯏꯔꯣ
ꯆꯥꯕꯤꯒꯤ ꯇꯦꯞꯇ
ꯑꯗꯨꯅꯦ ꯍꯥꯏꯁꯦ ꯍꯦꯟꯖꯤꯟꯗ꯭ꯔ
ꯎꯝ ꯑꯗꯨꯃ ꯃꯥꯏ ꯃꯉꯅ ꯐꯨꯕ ꯀꯥꯟꯗ ꯑꯃ ꯀꯩꯅꯣ ꯇꯧꯗ꯭ꯔꯣ ꯀꯞꯇ꯭ꯔꯣ
ꯑꯁ ꯀꯄꯔ ꯈꯪꯗꯦ ꯑꯌ ꯑꯌꯣ ꯅꯍꯂꯦ ꯟ ꯇꯥꯖꯦ ꯀꯞꯄ꯭ꯔꯥ ꯀꯞꯇꯕ꯭ꯔꯥ ꯑꯗꯨꯒ ꯁꯔꯩ ꯍꯦꯛ ꯍꯧꯒꯦ ꯇꯧꯕ ꯃꯥꯜꯂꯦ ꯑꯗꯨꯝ ꯃꯋꯥꯅ ꯐꯨꯕꯒꯤꯗꯨꯃꯠꯇ ꯂꯩ
ꯑꯁꯃ ꯇꯥ ꯊꯣꯏꯔꯝꯃꯅꯤꯌꯦ꯫
ꯇꯥꯠꯅꯦ ꯇꯥꯠ ꯇꯧꯃꯟꯈ꯭ꯔꯕꯒꯤ ꯃꯋꯥꯅꯁꯨ ꯃꯋꯥꯅꯁꯨ ꯈꯪꯈ꯭ꯔꯦꯕ
ꯎꯝ ꯅꯟ ꯑꯃꯛ ꯑꯗ ꯌꯛ ꯌꯨꯝꯗ ꯂꯩꯕ ꯀꯥꯟꯅ ꯁꯥꯔ ꯍꯧꯋꯤ ꯍꯥꯏꯗꯔꯥ ꯑꯗꯨ ꯍꯥꯏꯕ ꯀꯥꯟꯗ ꯃꯣꯏ ꯑꯥꯒꯤ ꯃꯆꯦ ꯑꯃꯅ ꯐꯣꯟ ꯇꯧꯔꯛ ꯄꯨꯅꯦꯕꯕꯁꯤ ꯃꯅꯥꯎ ꯅꯨꯄꯤꯒꯣꯟꯗ ꯑꯗꯨꯒ ꯃꯃꯥꯅꯤ ꯈ ꯑꯗꯨꯝ ꯀꯪ ꯃꯤꯅ ꯄꯩꯁꯥꯗꯨ ꯊꯥꯎꯋ ꯈꯣꯠꯂꯤ ꯍꯥꯏꯕꯅꯤ ꯄꯩꯁꯥꯒꯨꯝꯕ ꯊꯥꯎꯧꯕ ꯃꯇꯝ ꯃꯇꯝꯗ ꯃꯥꯒꯤ ꯂꯥꯏꯅꯥꯗ ꯍꯦꯛꯇ ꯍꯧꯋꯌꯦ
ꯑꯩꯩꯁꯦ
ꯅꯨꯡꯉꯥꯏꯕꯅꯦ ꯃꯥꯒꯤ ꯂꯥꯏꯅꯥ ꯁꯤ ꯍꯧꯅꯤꯡꯕ ꯃꯇꯝꯗ ꯍꯧꯕ ꯌꯥꯏꯑꯕ
ꯑꯗꯨꯅꯦ ꯍꯧꯕ ꯌꯥꯏꯌꯦ ꯃꯤ ꯃꯕꯥꯅ ꯈꯔ ꯐꯨꯒꯦ ꯇꯧꯔꯗꯤ ꯁꯥꯏꯔꯩ ꯍꯧꯒꯦ ꯇꯧꯕꯒꯤ ꯃꯋꯥꯅ ꯀꯔꯤꯔ ꯐꯨꯑꯦ ꯍꯥꯏꯕ꯭ꯔꯥ ꯃꯁꯝ ꯆꯤꯡꯏ ꯑꯗꯨ ꯇꯥꯔꯒ ꯆꯥꯛ ꯆꯥꯕ ꯅꯣ ꯁꯤꯒꯦ ꯇꯋꯦ
ꯅꯣꯏ ꯆꯥꯛꯇꯤ ꯄꯨꯟꯅ ꯆꯥꯃꯤꯟꯅꯕ
ꯆꯥꯛꯁꯦ ꯎꯝ ꯍꯣꯏ ꯅꯨꯃꯤꯗꯥꯡꯗꯤ ꯑꯩꯈꯣꯏꯗꯤ ꯄꯪꯆꯥ ꯌꯦꯕꯀꯣ ꯑꯗꯣ ꯑꯌꯨꯛꯀꯨꯝꯕꯗꯗꯤ ꯃꯥꯗꯤ ꯉꯟꯇꯥ ꯆꯠꯈ꯭ꯔꯦ ꯃꯋꯥꯒꯤꯕꯨꯗꯤ ꯑꯗꯨꯝ ꯊꯣꯡꯕꯤꯔꯒ ꯑꯗꯨ ꯃꯋꯥꯒꯤꯁꯨ ꯑꯗꯨꯝ ꯊꯣꯡꯕꯤꯔꯒ ꯄꯤꯖꯩꯌꯦ
ꯎꯝ ꯉꯔꯥꯡ ꯅꯨꯡꯗꯥꯡꯗꯣ ꯑꯩꯅ ꯆꯥꯛ ꯊꯣꯡꯈ꯭ꯔꯕ꯭ꯔꯥ ꯍꯪꯕ ꯀꯥꯟꯗ ꯋꯥꯠꯂꯤꯗ ꯍꯥꯏꯌꯦ
ꯎꯝ ꯋꯥꯠꯀꯅꯤ ꯑꯗꯨꯁꯨ ꯀꯩꯅꯣ ꯇꯧꯕꯒꯤꯅꯦ ꯑꯗꯨꯗꯣ ꯑꯩꯈꯣꯏꯅ ꯊꯣꯡꯒꯦꯔꯥꯅ ꯈꯟꯕꯒꯤ ꯒꯤꯅꯦ ꯃꯥꯗꯣ ꯑꯗꯨꯒꯤ ꯑꯩꯈꯣꯏꯅ ꯉꯛ ꯂꯩꯔꯒ ꯑꯗꯨ ꯅꯪ ꯑꯩꯈꯣꯏ ꯊꯣꯡꯔꯔꯣꯏ ꯑ ꯉꯁꯤꯗꯤ ꯑꯩꯈꯣꯏ ꯆꯥꯛ ꯂꯥꯝꯗ꯭ꯔꯦ ꯍꯥꯏꯕꯒꯤ ꯃꯥꯗꯣ ꯇꯨꯃꯤꯟꯅ ꯍꯧꯒꯠꯂꯒ ꯊꯣꯡꯈꯤꯕꯅꯦ
ꯎꯝ ꯑꯩꯅ ꯍꯥꯏꯕꯅꯦꯕ ꯅꯣꯏ ꯄꯨꯡ ꯀꯌꯥ ꯆꯠꯄ꯭ꯔꯥ ꯄꯨꯡ ꯃꯉꯥꯗ ꯆꯠꯂꯦ ꯍꯥꯏꯕꯅꯦꯕ ꯑꯌꯨꯛꯇꯣ ꯑꯩꯅ ꯄꯨꯡ ꯃꯉꯥꯗ ꯆꯠꯄ ꯇꯥꯔꯗꯤ ꯇꯨꯝ ꯁꯤꯠ ꯐꯥꯗꯕꯗꯣ ꯋꯥꯗ꯭ꯔꯣ ꯉꯟꯇꯥ ꯍꯜꯂꯛꯄꯗꯣ ꯆꯥꯛ ꯆꯥꯅꯤꯡꯗ꯭ꯔꯁꯨ ꯊꯣꯡꯉ ꯊꯝꯃꯣ ꯑꯗꯨꯒ ꯇꯨꯝꯃꯒ ꯑꯗꯨꯝ ꯍꯣꯔꯦꯟ ꯆꯥꯅꯤꯡꯕ ꯃꯇꯝꯗ ꯍꯧꯒꯠꯂꯒ ꯑꯗꯨꯝ ꯆꯥꯕ ꯌꯥꯏꯗꯅ ꯑꯗꯨꯃꯥꯏꯅ ꯇꯧꯑꯣ ꯑꯩꯅ ꯍꯥꯏꯕꯅꯦꯕ ꯑꯁ ꯑꯩꯈꯣꯏꯗꯤ ꯆꯥꯅꯤꯡꯗꯕ ꯃꯇꯝꯗ ꯆꯥꯅꯤꯡꯕ ꯃꯇꯝꯗ ꯑꯗꯨꯝ ꯊꯣꯡꯉꯦꯌꯦ ꯑꯩꯅ ꯅꯨꯡꯉꯥꯏꯌꯦ ꯅꯨꯡꯉꯥꯏꯌꯦ ꯂꯛꯅꯕ ꯎꯝ
ꯎꯝ ꯀꯔꯤ ꯃꯋꯥꯅ ꯀꯔꯤ ꯉꯍꯥꯛꯇꯣ ꯅꯦꯠ ꯅꯨꯡꯉꯥꯏꯇꯕꯒꯤ
ꯑꯣ ꯆꯥꯅꯤꯡꯕ ꯃꯇꯝꯗ ꯃꯣꯏꯗꯤ ꯊꯣꯡꯉ ꯆꯥꯏꯌꯦ ꯍꯥꯏꯌꯦ ꯆꯥꯅꯤꯡꯗꯕ ꯃꯇꯝꯗ ꯆꯥꯗꯦ ꯍꯥꯏꯕ ꯑꯩꯅ ꯅꯣꯏꯗꯣ ꯉꯟꯇꯥ ꯆꯠꯄꯅꯤꯅ ꯉꯟꯇꯥ ꯊꯣꯡꯒ ꯑꯗꯨꯝ ꯇꯨꯝꯃꯣꯅ ꯍꯥꯏꯕ ꯍꯥꯏꯕꯗꯤ ꯍꯌꯦꯡ ꯑꯌꯨꯛ ꯉꯟꯇꯥ ꯆꯠꯀꯗꯧꯕꯅꯤ ꯇꯨꯝꯁꯤꯠ ꯐꯥꯗꯕꯗꯣ ꯋꯥꯏꯗꯅ ꯑꯗꯨꯃꯥꯏꯅ ꯇꯧ ꯑꯩꯅ ꯍꯥꯏꯕꯤꯕꯅꯦꯕ ꯑꯁ ꯑꯩꯈꯣꯏꯗꯤ ꯆꯥꯅꯤꯡꯕ ꯃꯇꯝꯗ ꯑꯗꯨꯝ ꯊꯣꯡꯉ ꯆꯥꯏ ꯆꯥꯅꯤꯡꯗꯕ ꯃꯇꯝꯗ ꯊꯣꯡꯗꯦꯌꯦ
ꯑꯗꯨꯕꯨꯗꯤ ꯃꯣꯏ ꯃꯣꯏꯒꯤ ꯉꯝꯖꯕ ꯀꯥꯏꯗꯨꯅꯤ ꯈꯪꯗ꯭ꯔꯦ ꯑꯗꯨ ꯃꯇꯥꯡ ꯌꯎꯔꯗꯤ
ꯅꯕꯅꯤ ꯇꯣꯉꯥꯟ ꯆꯥꯕ ꯌꯥꯗꯔꯣ ꯅꯕꯅꯤꯗꯤ
ꯆꯥꯕꯅꯤ ꯃꯍꯧꯁꯥ ꯑꯗꯣ ꯍꯟꯗꯛꯇꯣ ꯏꯁꯤꯡ ꯀꯩꯅꯣ ꯇꯧꯒꯅꯤ ꯍꯥꯏꯕ ꯃꯣꯏ ꯔꯥꯏꯁ ꯀꯨꯀꯔꯗꯣ ꯑꯩꯈꯣꯏ ꯋꯥꯏꯔꯝꯕ ꯑꯗꯨꯒꯤ ꯑꯗꯨꯝ ꯅꯨꯡꯉꯥꯏꯇꯕꯒꯤ ꯑꯗꯨꯝ
ꯑ ꯍꯣꯏ ꯂꯩꯃꯤꯟꯅꯕꯅꯦ ꯑꯗꯨꯁꯨ ꯅꯨꯡꯉꯥꯏꯇꯦꯗꯅ ꯃꯤ ꯑꯇꯣꯞꯄ ꯅꯠꯇꯕꯅꯤꯅ ꯑꯩꯈꯣꯏ ꯃꯁꯦꯟ ꯑꯩꯈꯣꯏ ꯃꯁꯦꯟꯅꯤꯅ ꯑꯗꯨꯒꯤ ꯃꯥꯏꯗꯤ ꯌꯥꯝ ꯀꯣꯝꯊꯣꯛꯈ꯭ꯔꯦꯕ ꯆꯥꯟꯁ ꯂꯧꯈ꯭ꯔꯦꯕ ꯃꯥꯅ ꯑꯃꯨꯛꯒ
ꯝꯅꯥ ꯆꯥꯟꯆ ꯂꯧꯒꯦꯅ ꯀꯌꯥꯝ ꯍꯥꯏꯔ ꯏꯕꯥꯅꯤ ꯁ ꯇꯧꯕꯅꯦ ꯑꯗ ꯉꯥꯏꯍꯥꯛ
ꯍ ꯍꯣ ꯑꯁ ꯃꯃꯤ ꯑꯩꯒꯤ ꯂꯥꯏꯔꯦꯝꯕꯤ ꯇꯨꯗꯣ
ꯂ꯭ꯔꯣ ꯇꯨꯡ ꯊ
ꯑꯦ ꯑꯦꯝ ꯑꯦꯐ ꯗꯤ ꯁꯤ ꯑꯗꯨꯗ ꯂꯧꯕ ꯑꯗꯨ ꯂꯧꯕꯒ ꯉꯔꯥꯡ ꯈꯤꯇꯪ ꯌꯦꯡꯉꯦ ꯡꯕ ꯂꯣꯏ ꯭ ꯉꯁꯤ ꯉꯁꯤ ꯑꯍꯤꯡ ꯌꯦꯡꯒꯦꯔꯥ ꯈꯪꯉꯦ
ꯑꯗꯨꯝ ꯑꯣꯠꯂꯤꯕ꯭ꯔꯥ
ꯎꯝ ꯑꯩꯅ ꯑꯩ ꯇꯪꯈꯥꯏ ꯐꯥꯎꯗꯤ ꯌꯦꯡꯉꯦ ꯑꯗꯨ ꯇꯪꯈꯥꯏ ꯌꯦꯡꯕꯗꯣ ꯃꯕꯥꯅꯤꯗꯣ ꯃꯕꯥꯅꯤꯗꯣ ꯆꯦꯜꯂꯒ ꯃꯥꯒꯤ ꯌꯨꯝꯗ ꯍꯟꯈ꯭ꯔꯦꯗꯅ ꯃꯥ ꯌꯨꯝ ꯃꯄꯥꯗꯣ ꯃꯥꯏ ꯆꯦꯕ ꯅꯨꯃꯤꯠꯇ ꯁꯤꯔꯦꯗꯅꯀꯣ ꯄꯥꯔꯠ ꯋꯥꯟꯗ ꯁꯤꯔꯪ ꯕꯥꯕꯥꯅꯤꯗ ꯅꯨ ꯅꯨꯄꯤꯗ ꯃꯊꯟꯇ ꯂꯩꯕꯅꯦꯕ ꯃꯌꯨꯝꯗ ꯅꯨꯄꯤꯗꯣ ꯃꯊꯟ ꯂꯩꯕꯅꯤꯅ ꯍꯧꯖꯤꯛꯀꯤ ꯍꯦꯔꯣꯒꯤ ꯃꯃꯥꯗꯨꯅ ꯃꯤ ꯊꯥꯔꯒ ꯃꯉꯣꯟꯗ ꯎ ꯐꯨꯍꯟꯅꯉꯥꯏꯔ ꯔꯦꯞ ꯇꯧꯅꯉꯥꯏ ꯑꯗꯨꯝ ꯊꯥꯕꯅꯦꯕꯀꯣ ꯐꯠꯇꯕꯁꯤꯡꯗꯣ ꯔꯨꯊꯥꯕꯅꯦꯕ ꯎꯝ ꯍꯦꯔ ꯊꯥꯕꯅꯦꯕ ꯑꯗꯨꯒꯤ ꯍꯦꯔꯣꯏ ꯍꯦꯔꯣꯒꯤ ꯄꯥꯝꯗꯕꯅꯦꯕ ꯍꯦꯔꯣꯏ ꯃꯃꯥꯁꯤꯅ ꯍꯦꯔꯣꯅ ꯁꯨ ꯍꯦꯔꯣꯅꯤ ꯅꯨꯄꯥꯅꯁꯨ ꯅꯨꯄꯤꯉꯣꯟꯗ ꯄꯥꯝꯗꯦ ꯍꯥꯏꯅ ꯋꯥꯈꯜ ꯂꯩꯕꯅꯦꯕ ꯅꯨꯄꯥꯅꯁꯨ ꯄꯥꯝꯗꯦ ꯅꯨꯄꯤꯅꯁꯨ ꯄꯥꯝꯗꯦ ꯑꯣ ꯃꯣꯏꯅ ꯂꯨꯍꯣꯡꯒꯗꯧꯕꯗꯤ ꯃꯆꯦꯅꯤꯅ ꯑꯗꯨꯝ ꯂꯩꯕꯅꯦꯕ ꯑꯗꯨꯝꯕ ꯆꯦꯗꯣ ꯇꯣꯉꯥꯟꯅ ꯆꯦꯟꯈ꯭ꯔꯕꯅꯤꯅ ꯍꯧꯖꯤꯛꯇꯤ ꯅꯨꯄꯥꯗꯣ ꯅꯨꯄꯤ ꯑꯇꯣꯞꯄꯗ ꯂꯨꯍꯣꯡ ꯈꯨꯈꯔ ꯂꯨꯍꯣꯡꯅꯉꯥꯏꯒꯤꯗꯃꯛ ꯃꯥ ꯀꯥꯟꯗ ꯊꯤꯔꯤꯕꯅꯦꯕ ꯑꯗꯨ ꯊꯤꯕꯗꯣ ꯎꯝ ꯊꯤ ꯊꯤꯔꯦ ꯑꯗꯨꯒ ꯅꯨꯄꯤꯗꯣ ꯝꯇ ꯊꯟꯗ ꯌꯨꯝꯗ ꯇꯨꯝꯕꯅꯦꯕ ꯑꯗꯨꯏ ꯇꯨꯝꯕ ꯀꯥꯟꯗ ꯅꯨꯨꯄꯥ ꯑꯅꯤ ꯂꯥꯛꯑꯦꯕ ꯅꯨꯄꯥ ꯑꯅꯤ ꯂꯥꯛꯒ ꯃꯣꯏꯒꯤ ꯂꯩꯀꯥꯏꯗꯣ ꯂꯩꯀꯥꯏꯒꯤ ꯃꯤ ꯁꯥꯔꯒ ꯂꯩꯀꯥꯏ ꯑꯣꯏꯔꯁꯨ ꯃꯣꯏ ꯀ꯭ꯂꯣꯁꯀꯤ ꯃꯤ ꯁꯥꯔꯒ ꯑꯗꯨꯝ ꯉꯥꯡꯅ ꯍꯥꯟꯕꯅꯦꯕ ꯉꯥꯑꯩꯅꯠ ꯀꯩꯅꯣ ꯊꯣꯡ ꯍꯥꯡꯉꯣ ꯊꯣꯡ ꯍꯥꯡꯉꯣ ꯇꯧꯔꯒ ꯍꯥꯡꯕ ꯃꯇꯝꯗ ꯍꯧ ꯕꯦꯠ ꯅꯨꯄꯥ ꯑꯅꯤ ꯑꯣꯏꯕꯅꯦꯕ ꯕꯦꯠ ꯅꯨꯄꯥ ꯑꯅꯤ ꯑꯣꯏꯕ ꯀꯥꯟꯗ ꯉꯁꯥꯏ ꯍꯦꯔꯣꯒꯤ ꯃꯤꯅꯗꯤ ꯃꯄꯥꯟꯗ ꯉꯥꯏꯔꯒ ꯂꯩꯕꯅꯦꯕ ꯅꯨꯄꯤꯉꯣꯟꯅ ꯁꯡꯕꯅꯦꯕ ꯃꯣꯏꯨꯝ ꯃꯥꯡꯉꯣꯟꯗ ꯈꯡꯗꯕꯤꯗ ꯇꯨꯝ ꯇꯨꯃꯤꯟ ꯁꯡꯕ ꯑꯗꯨꯒꯤ ꯄꯥꯎꯁꯦꯠ ꯄꯤꯔꯛꯄ ꯃꯇꯝꯗ ꯅꯨꯄꯤꯗꯨꯅ ꯑꯩꯉꯣꯟꯗ ꯀꯥꯟꯕꯤꯌꯣ ꯂꯥꯎꯕ ꯃꯇꯝ ꯇꯝꯅꯤ ꯍꯦꯔꯣꯗꯨ ꯊꯣꯛꯂꯛꯄꯅꯦꯕ ꯍꯦꯔꯣꯅꯤꯅ ꯍꯔꯣ ꯑꯗꯨꯅ ꯑꯗꯨ ꯊꯣꯛꯂꯛꯄ ꯃꯇꯝꯗ
ꯑꯣ ꯑꯗꯨꯗꯤ ꯐꯔꯁꯥꯠ ꯅꯠꯇ꯭ꯔꯣ ꯑꯗꯨ ꯁꯤꯖ ꯅꯝ ꯅꯠꯇꯣ ꯁꯤꯖꯟ ꯃꯟꯅꯦꯗꯨ
ꯁꯟꯇꯨ ꯑꯅꯤ ꯉꯔꯥꯡ ꯁꯟꯇꯨꯗ ꯌꯥꯎꯋꯦ
ꯑꯣ ꯋꯥꯔꯤꯔ ꯁꯤꯑꯣ